ꯍꯜꯂꯣ
ꯇꯥꯕ꯭ꯔꯣ
ꯇꯥꯔꯕ
ꯍꯣꯏ ꯌꯥꯏ ꯑꯁ ꯍꯀꯥꯝ ꯆꯟꯕ ꯍꯧꯔꯛꯑ‌ꯦ
ꯆꯥꯔꯒꯦ
ꯑꯁ ꯉꯁꯤ ꯍꯋꯥꯏꯅꯤꯗ ꯍꯋꯥꯏ ꯑꯗꯨꯝ ꯇꯧ ꯂꯩꯔꯦ ꯈꯣꯏ
ꯀꯩ ꯀꯩ ꯍꯋꯥꯏ ꯑꯣꯏꯔꯤꯅꯣ
ꯍꯋꯥꯏ ꯀꯪꯇꯟꯅꯤꯗꯥ
ꯎ ꯀꯩꯅꯣ ꯉꯁꯤꯗꯤ ꯀꯩꯅꯣ ꯊꯣꯡ ꯅꯦꯅ ꯁꯣꯏ ꯀꯔꯤꯅꯣꯝꯃ ꯑꯍꯥꯎꯕ ꯑꯃ ꯊꯣꯡ ꯊꯣꯡꯅꯤꯅ ꯍꯥꯏꯅꯕ꯭ꯔꯣ
ꯉꯁꯥꯏ ꯑꯌꯨꯛ ꯀꯩꯅꯣ ꯇꯧꯋꯦ ꯁꯣꯏ ꯁꯣꯏ ꯁꯣꯏꯖꯤꯟ ꯁꯣꯏꯕꯨꯝꯂ ꯑꯃ ꯊꯣꯡꯉꯦ
ꯇꯥꯏꯞ ꯇꯧꯕ ꯑꯃ ꯃꯆꯥ ꯑꯗꯨꯔ ꯅꯠꯇ꯭ꯔꯒ ꯗꯥꯏꯔꯦꯛ ꯀꯩꯅꯣ ꯎꯁꯣꯏꯔꯣ
ꯎꯁꯣꯏ ꯅꯠꯇꯦ ꯁꯣꯏꯖꯤꯟ ꯑꯣꯏꯗꯣꯏꯔꯣ ꯁꯣꯏ ꯁꯣꯏ ꯁꯣꯏꯖꯤꯟ ꯑꯣꯏ ꯁꯣꯏꯕꯨꯝ ꯃꯥꯜꯂꯤꯗ ꯉꯁꯥꯏ ꯉꯁꯥꯏ ꯑꯌꯨꯛꯅꯤꯗ ꯑꯁ ꯑꯍꯥꯎꯕꯆꯤꯡꯉꯤꯗ ꯑꯗꯨꯗꯤ
ꯑꯣ ꯁꯣ ꯁꯣꯏꯗꯣꯟꯖꯨ ꯑꯍꯥꯥꯎꯕ ꯆꯤꯡꯕꯅꯦꯕꯥ
ꯆꯤꯡꯗꯦ ꯉꯔꯥꯡ ꯃꯤꯌꯥꯝꯒꯤ ꯊꯣꯏ ꯃꯤꯌꯥꯝꯒꯤ ꯊꯣꯡꯕꯅꯤꯅꯀꯣ
ꯎꯝ
ꯍꯥꯎ ꯌꯥꯝ ꯀꯟꯅ ꯍꯥꯎꯕ ꯑꯣꯏꯗꯦ ꯆꯥꯕ ꯌꯥꯏ ꯍꯥꯏꯇꯥꯔꯦ ꯉꯍꯥꯟ
ꯑꯗꯨꯅꯕꯨꯗꯤ ꯈꯔ ꯑꯣꯏꯕꯩ ꯐꯕꯥ
ꯍꯣꯏ ꯅꯪꯗꯤ ꯀꯩ ꯃꯊꯦꯟ ꯆꯥꯒꯦ
ꯊꯤꯝꯃꯣꯏꯒꯤ ꯅꯍꯥꯟ ꯀꯩꯅꯣꯅꯕꯨꯗꯤ ꯍꯡꯉꯦ ꯗꯥꯏꯅꯦ ꯀꯩ ꯀꯩ ꯏꯟꯖꯥꯡ ꯄꯤꯖꯩ ꯈꯣꯠꯆꯩꯅ ꯇꯧꯔꯒ ꯑꯦꯝ ꯅꯠꯇꯦ
ꯍꯣꯏ ꯃꯣꯏ ꯍꯡꯅꯤꯗꯤ ꯍꯥꯏꯌꯦ ꯑ ꯑꯗꯨꯗꯒꯤ ꯑꯁ ꯏꯟꯖꯥꯡ ꯈꯔ ꯍꯧꯒꯜꯂꯦꯕꯣ ꯆꯥꯛꯗꯤ ꯑꯗꯨꯝ ꯆꯥꯕ ꯌꯥꯔꯦ ꯍꯟꯗꯛ ꯊꯥꯁꯤꯗꯤ ꯀꯥꯏꯗꯒꯤ ꯍꯦꯛ ꯍꯧꯕꯗꯒꯤ ꯑꯎ ꯁꯪꯕꯤ ꯄꯤꯖꯗꯦꯕꯣ
ꯋꯥꯔꯕ ꯖꯥꯠꯅꯦ
ꯑꯗꯨ ꯍꯦꯛ ꯍꯥꯏꯔꯨꯕ ꯅꯨ ꯅꯨꯡꯗꯥꯡꯒꯤꯗꯣ ꯊꯔꯣꯏ ꯊꯣꯡꯉꯦꯗꯅ ꯑꯗꯨ ꯅꯣꯡꯉꯥꯟꯕꯗꯁꯨ ꯑꯃꯨꯛ ꯌꯦꯔꯨꯝ ꯊꯣꯡꯉꯦ ꯑꯗꯨꯒꯤ ꯅꯨꯗꯥꯡꯗꯁꯨ ꯌꯦꯟ ꯑꯃꯨꯛ ꯊꯣꯡꯉꯦ
ꯁꯥꯞꯇꯗꯤ ꯀꯩꯅꯣꯒꯤ ꯁꯥꯞꯇꯗꯤ ꯃꯣꯏꯒꯤ ꯁꯦꯗꯨꯜꯗꯨꯗ ꯈꯤꯇꯪꯗ ꯑꯣꯏꯖꯨ ꯌꯥꯎꯔꯝꯒꯅꯤꯕ ꯑꯗꯨꯝ
ꯍꯣꯏ ꯗꯦꯗ ꯃꯣꯏ ꯊꯥꯔꯤꯕ ꯆꯦꯗꯒ ꯐꯛꯂꯥꯡꯗꯒ ꯅꯞ ꯏꯃꯩ ꯃꯩ ꯂꯣꯏꯔꯕꯅꯤꯗ ꯌꯥꯝꯅ ꯄꯣꯁꯇꯤ ꯌꯥꯝ ꯇꯥ ꯇꯧꯗꯤ ꯃꯥꯜꯂꯦ ꯑꯗꯣ ꯑꯁ ꯇꯧꯊꯣꯔꯛꯄꯗꯗꯤ ꯂꯣꯏꯔꯦꯍꯦ ꯍꯦꯍꯦ
ꯑꯗꯨ ꯃꯤꯅꯒ ꯂꯥꯛꯑꯗꯤ ꯑꯁ ꯃꯣꯏꯖꯦ ꯌꯥꯝ ꯑꯣꯏꯅꯤꯡꯉꯤ ꯑꯍꯥꯎ ꯆꯥ ꯐꯪꯅꯤ ꯀꯥꯏꯅ ꯈꯟꯗꯣꯏꯅꯦꯕ
ꯎꯝ
ꯁꯦꯗꯨꯜꯗꯣ ꯌꯦꯡꯉꯀꯥꯟꯗꯗꯤ ꯅꯪꯗꯤ ꯌꯥꯝ ꯅꯨꯡꯉꯥꯏꯅ ꯍꯥꯎ ꯍꯥꯎ ꯆꯥ ꯂꯩꯅ ꯍꯥꯏꯖꯤꯗꯤ ꯀꯕꯣꯛ ꯅꯥꯄꯤꯒꯤ ꯇꯥꯏꯞꯇ ꯑꯩ ꯀꯦ ꯀꯩꯅꯣ ꯑꯃ ꯊꯣꯛꯕ ꯑꯃ ꯌꯥꯎꯈ꯭ꯔꯦ ꯍꯥꯏꯔꯤꯅꯦ
ꯀꯣꯂꯝꯃꯤꯔꯣ
ꯀ ꯀꯝꯄ꯭ꯂꯦꯟ ꯇꯧꯕ ꯅꯨꯃꯤꯠꯇꯨ ꯑꯗꯨ ꯑꯌꯨꯛꯇꯁꯨ ꯀꯩꯅꯣ ꯊꯣꯡꯕꯅꯦꯕꯥ ꯂꯐꯨ ꯏꯔꯣꯟ ꯏꯔꯣꯜꯂꯦꯕꯀꯣ ꯆꯥꯕ ꯌꯥꯗꯦ
ꯊꯣꯡꯕꯗꯨ ꯉꯥꯔꯤ ꯌꯥꯎꯗ ꯉꯥꯔꯤ ꯃꯣꯔꯣꯛ ꯐꯖꯅ ꯂꯣꯏ ꯍꯥꯞꯇ꯭ꯔꯗꯤ ꯀꯩꯁꯨ ꯍꯥꯎꯄꯣꯇꯦꯗ
ꯑꯗꯨꯅꯦ ꯑꯩꯖꯨ ꯆꯥꯕ ꯀꯩꯅꯣ ꯇꯧꯕꯅꯤꯅ ꯆꯥꯕ ꯌꯥꯗꯗꯅ ꯂꯣꯏ ꯍꯩꯗꯣꯛꯑꯦꯕ ꯑꯗꯨ ꯅꯨꯃꯤꯠꯇꯣ
ꯊꯣꯡꯉ ꯈꯔ ꯆꯥꯕ ꯌꯥꯅꯤ ꯏꯔꯣꯜꯂꯒꯗꯤ ꯃꯥꯒꯤ ꯃꯆꯟ ꯍꯥꯎꯄꯣꯟꯇꯦꯕ
ꯍꯣꯏ
ꯃꯔꯣꯏ ꯃꯄꯥꯡ ꯍꯥꯏꯕ ꯑꯃ ꯂꯐꯨ ꯏꯔꯣꯝꯕꯗ ꯍꯥꯞꯄ ꯌꯥꯕꯁꯦ ꯊꯛꯄꯥꯏ ꯅꯨꯡꯕꯥꯥꯏꯖꯨ ꯌꯥꯝꯗ꯭ꯔꯒꯗꯖꯨ ꯃꯅꯝꯅ ꯈꯔ ꯈꯔ ꯂꯣꯏ ꯆꯦꯜꯍꯟꯕ ꯑꯣꯏꯇꯥꯔꯗꯤ
ꯐꯛꯄꯥꯏꯒꯁꯦ ꯍꯥꯞꯄꯟꯗꯦꯗ ꯍꯥꯞꯇꯦꯗ
ꯃꯥ ꯑꯗꯨ ꯂꯣꯟ ꯇꯥꯔꯒꯗꯤ ꯍꯥꯏꯗꯤ ꯐꯛꯄꯥꯏ ꯅꯨꯡꯕꯥꯏꯒꯗꯣ ꯈꯤꯇꯪ ꯃꯅꯝꯗꯣ ꯆꯦꯜꯂꯒꯗꯤ ꯃꯌꯥꯝ ꯌꯥꯝꯕ ꯑꯣꯏꯇꯥꯔꯒ ꯀꯟꯕ꯭ꯔꯠ ꯑꯃ ꯆꯦꯜꯂꯒꯗꯤ ꯈꯤꯇꯪꯗ ꯑꯣꯏꯖꯨ ꯔꯣꯁꯇꯣ ꯐꯪꯉꯦꯕ ꯏꯔꯣꯟꯕꯒꯤ
ꯎꯝ
ꯍꯣꯠꯅꯕꯗ ꯑꯦꯁ ꯑꯗꯨ ꯃꯣꯏꯗꯤ ꯆꯥꯕ꯭ꯔꯣ ꯆꯥꯕ꯭ꯔꯣ
ꯀꯔꯦ
ꯃꯣꯏꯗꯤ ꯆꯥꯕꯨ ꯆꯥꯕ꯭ꯔꯕ
ꯈꯪꯗꯦꯅ ꯆꯥꯏꯔ ꯆꯥꯗ꯭ꯔꯦ ꯃꯣꯏꯗꯤ ꯃꯅꯨꯡꯗ ꯈꯔ ꯑ ꯀꯩ ꯉꯥꯔꯧꯒꯨꯝꯕ ꯀꯩ ꯀꯩꯅꯣ ꯂꯩꯔꯝꯒꯅꯤ
ꯑꯗꯨꯕꯨꯗꯤ ꯃꯅꯨꯡꯗ ꯃꯣꯏ ꯇꯣꯉꯥꯟꯅ ꯏꯁꯄꯤꯁꯦꯜ ꯂꯩꯔꯝꯒꯅꯤꯌꯦ
ꯑꯥ ꯈ ꯈ ꯆꯥꯅꯕ ꯍ ꯍꯥꯗꯤ ꯂꯩꯔꯝꯒꯅꯤ ꯌꯦꯔꯨꯝꯒꯨꯝꯕ ꯇꯥꯎꯔꯒꯒꯨꯝꯕ ꯑꯗꯨ ꯇꯧꯔꯝꯃꯅꯤ
ꯑꯩꯒꯥ ꯀꯥꯡꯕꯨꯁꯨ ꯍꯥꯎꯅꯕ ꯃꯣꯏ ꯆꯥꯅꯕꯗꯤ ꯍꯥꯎꯅꯕ ꯑꯗꯨꯝ ꯁꯤꯜꯂꯝꯒꯅꯤꯕ
ꯍꯣꯏ
ꯑꯗꯨꯒꯤꯗꯤ ꯕꯤꯅꯤꯅꯕꯨ ꯏꯐ ꯐꯔꯦꯗ ꯃꯣꯏꯗꯤ ꯑꯩꯒꯥꯒ ꯑꯗꯨꯝ ꯂꯣꯏꯅꯔ ꯂꯩꯔꯗꯥꯏꯅꯦ
ꯍꯣꯏ
ꯃꯥ ꯑꯍꯥꯎꯕ ꯑꯗꯨꯝ ꯆꯥꯔꯝꯃꯅꯤ ꯃꯥ ꯑꯃ ꯑꯩꯒꯤꯌꯥ ꯑꯃ ꯋꯥ ꯑꯗꯨꯝ ꯂꯣꯏꯅ ꯂꯩꯔꯦꯕ
ꯍꯣꯏ ꯈꯪꯗꯦ ꯆꯥꯏꯔꯥ ꯆꯥꯗꯤꯔꯥ ꯈꯪꯗꯦꯗ ꯎꯝ
ꯃꯅꯦꯅꯦ ꯍꯥꯏꯕ꯭ꯔ ꯀꯩꯅꯣꯝ ꯍꯥꯏꯗꯥꯏꯅꯦ
ꯀꯔꯤ
ꯏꯟꯖꯥꯡ ꯁꯦꯝꯃꯤꯁꯦ ꯕꯤ ꯒꯤ ꯃꯅꯦ ꯍꯥꯏꯕ꯭ꯔꯥ ꯀꯩꯅꯣ ꯃꯃꯥꯡ ꯂꯩꯀꯥꯏ
ꯈꯪꯗꯦꯅꯦ ꯑꯃꯗꯤ ꯑꯃꯨꯛ ꯇꯣꯛꯈ꯭ꯔꯕꯅꯦ ꯃꯟꯂꯤ ꯑꯣꯏꯕ꯭ꯔꯥ ꯀꯩꯅꯣ ꯈꯪꯗꯦ ꯍꯥꯟꯅ ꯌꯥꯎꯔꯝꯕ ꯑꯃꯗꯨꯗꯤ ꯇꯣꯛꯈ꯭ꯔꯕꯅꯦꯕ ꯍꯟꯗꯛ ꯑꯃꯃꯨꯛ ꯂꯥꯛꯑꯦ
ꯎꯝ ꯑꯃꯗꯤ ꯇꯣꯛꯈ꯭ꯔꯦ ꯄꯣꯊꯥꯔꯛꯄ꯭ꯔꯣ ꯅꯡꯕꯨ ꯇꯨꯝꯕ ꯌꯥꯕ꯭ꯔꯣ ꯉꯁꯥꯏ
ꯑꯩ ꯉꯥꯍꯥꯛ ꯑꯩ ꯅꯨꯡꯗꯥꯡꯋꯥꯏꯔꯝꯕꯨꯗꯤ ꯉꯍꯥꯛ ꯇꯨꯝꯃꯦ ꯍꯦ ꯉꯁꯥꯏ ꯅꯣꯡꯉꯥꯟꯕꯩ ꯆꯠꯄꯗꯨꯗꯤ ꯉꯥꯅꯨ ꯂꯣꯏꯕꯩꯗꯣ ꯍꯥ ꯍꯄꯥ ꯑꯃ ꯀꯩꯗꯧꯕ ꯁꯖꯦꯟꯊꯣꯡ ꯍꯥꯏꯗꯕꯩꯗ ꯂꯥꯡ ꯀꯩ ꯀꯩ ꯌꯣꯜꯂꯒ ꯂꯩꯕ ꯑꯃ ꯂꯩꯕꯗꯣ
ꯑꯪ
ꯆꯜꯂꯒ ꯍꯥꯄꯥ ꯑꯃ ꯄꯤ ꯍꯏꯕꯅꯦ ꯃꯥꯏ ꯊꯥ ꯅꯣꯏꯗ ꯊꯥꯕꯨꯗꯤ ꯁꯨꯗ꯭ꯔꯦꯕ ꯑꯗꯣ ꯆꯠꯂ ꯀꯨꯝꯊꯔ ꯍꯪꯉꯀꯥꯟ ꯑꯃ ꯉꯁꯤ ꯅꯣꯡ ꯄꯥꯃꯦꯅ ꯗꯨꯀꯥꯟꯗ ꯐꯝꯕ ꯌꯥꯅꯤ ꯌꯥꯔꯣꯏ ꯃꯣꯏꯁꯨ ꯈꯟꯖꯔꯒ ꯂꯩꯕ ꯇꯅꯤ ꯍꯡꯉꯒꯥꯘꯤ ꯂꯩ ꯔꯝꯕ ꯑꯗꯥ ꯑꯦ ꯍꯞꯄꯥ ꯌꯥꯎꯕ꯭ꯔꯣ ꯈꯣꯠ ꯄ꯭ꯔꯣ ꯇꯧꯔꯒ ꯍꯞꯄꯥꯗꯣ ꯑꯃꯥ ꯂꯩꯔꯒꯦ ꯆꯥꯝꯃꯉꯥ ꯄꯤꯗꯅ
ꯎꯝ
ꯄꯣꯂꯣꯒ꯭ꯔꯥꯎꯟꯒꯤ ꯍꯦꯛ ꯑꯣꯄꯣꯖꯤꯠꯀꯤꯗꯣ
ꯑꯁ ꯕꯖꯥꯔꯣꯡꯣꯏ ꯇꯣꯏꯅ ꯂꯣꯏꯅ ꯍꯥꯡ ꯂꯣꯜꯍꯧꯕꯅꯤꯅ ꯉꯁꯥꯏ
ꯑꯣ ꯑꯗꯨ ꯃꯁꯤꯡꯗꯨꯗꯤ ꯅꯣꯡꯃ ꯄꯥꯝꯃꯦ ꯊꯣꯡꯗꯣ ꯃꯣꯏꯁꯨ ꯍꯥꯡꯕ ꯌꯥꯗꯣꯏ ꯌꯥꯔꯣꯏꯗꯣꯏꯔꯥ ꯈꯟꯖꯥꯟꯅꯔꯒ ꯍꯥꯡꯗꯤ ꯍꯡ ꯍꯥꯡꯉꯒ ꯂꯩꯕꯗꯣ
ꯎꯝ
ꯑꯗꯨꯃꯥꯏ ꯑꯣꯏꯕꯗꯩ ꯂꯧꯔꯦ ꯑꯍꯥꯟꯕ ꯈꯨꯂꯥꯡ ꯈꯥꯡꯅꯦ ꯆꯧꯉꯥꯌꯥꯡꯈꯩ ꯍꯥꯏꯔꯛꯑꯦ
ꯍꯞꯄꯥꯁꯤ ꯀꯩꯅꯣ ꯅꯠꯇ꯭ꯔꯣ ꯉꯥ ꯉꯥ ꯐꯥꯕꯒꯤ ꯂꯥꯡꯅꯨ ꯅꯠꯇ꯭ꯔꯣ
ꯅꯠꯇꯦ ꯀꯩꯅꯣꯒꯤ ꯑ ꯃꯆꯥ ꯃꯆꯥ ꯏꯤꯟ ꯏꯤꯟꯒꯤ ꯇꯥꯏꯞꯇ ꯇꯧꯔꯒ ꯈꯥꯅꯕ ꯈꯥꯅꯕ ꯑꯃ ꯂꯩꯕꯗꯣ ꯉꯥ ꯒꯗꯣ ꯊꯣꯛꯇꯅꯕꯥ ꯈꯥꯕꯗꯣ
ꯑꯣ ꯈꯣꯏ ꯈꯣꯏꯒꯤ ꯅꯦꯠꯇꯣ
ꯑ ꯅꯦꯟꯗꯣ ꯑꯣ ꯑꯗꯨꯒꯤꯗꯣ ꯑꯗꯨꯗꯤ ꯃꯣꯏ ꯊꯥ ꯂꯩꯅ ꯀꯩꯅꯣ ꯇꯧꯔ ꯑꯗꯨꯗꯤ ꯌꯥꯝ ꯍꯥꯎ ꯍ ꯁ ꯎꯕ ꯑꯗ ꯆꯥꯇ꯭ꯔꯦꯠ ꯆꯅꯤꯄꯥꯟꯁꯥꯡꯃ ꯄꯤ ꯍꯥꯏꯕꯅꯦꯕ ꯑꯩꯗꯨꯗꯤ ꯃꯣꯏ ꯁ ꯁꯦꯝꯗꯣꯛꯑꯕ ꯃꯥ ꯂꯩꯕ
ꯃꯤꯇꯔꯗ ꯄꯤꯗꯥꯏꯅꯦ ꯃꯤꯇꯔ ꯂꯧꯗꯥꯏꯅꯦ ꯑꯗꯣ
ꯑꯗꯨꯝ ꯑꯗꯨꯒ ꯊꯥꯗꯨꯗꯤ ꯃꯤꯇꯔꯗ ꯆꯠꯄꯅꯦ ꯍꯧꯖꯤꯛꯀꯤꯗꯤ ꯁꯦꯝꯗꯣꯛꯄꯅꯦ ꯄꯤꯛꯁꯨ ꯄꯤꯛꯑꯦꯕ ꯆꯧꯉꯥ ꯄꯤꯔꯝꯃꯦ ꯆꯧꯉꯥ ꯌꯥꯡ ꯑꯦ ꯑꯣꯖꯥ ꯑꯩ ꯑꯩ ꯑꯩꯒꯤ ꯈꯥꯅꯤꯡꯉꯤꯕ ꯖꯒꯥꯗꯣ ꯑꯗꯨ ꯆꯞ ꯆꯥꯅ ꯑꯣꯜꯂꯒ ꯂꯩꯕꯒꯤ ꯇꯥꯏꯞꯇ ꯇꯧꯕ ꯋꯥꯅꯦ
ꯉꯥꯅꯨ ꯂꯣꯏꯒꯦ ꯍꯥꯏꯔꯕ
ꯑꯩ ꯉꯥꯅꯨ ꯂꯩꯌꯦꯕ ꯈꯔ
ꯑꯣ ꯍꯥꯟꯅ ꯂꯩ ꯂꯩꯕꯩꯗꯣ ꯈꯥ ꯈꯥꯈꯤꯕ
ꯅꯍꯥꯥꯟꯃꯨꯛ ꯀꯩꯅꯣ ꯀꯩꯅꯣꯒꯤ ꯆꯠꯄꯩ ꯁꯋꯥꯁꯇꯤ ꯆꯠꯄꯩꯗꯨꯗ ꯑꯩꯈꯣꯏ ꯀꯩꯅꯣꯒꯤ ꯑꯍꯒꯤ ꯑꯍꯟꯒꯤꯗꯨꯗꯩ ꯃꯥꯏ ꯄꯤ ꯇꯧꯔꯒ ꯃꯣꯏ ꯂꯩꯀꯥꯏ ꯗꯩ ꯇꯧꯔꯒ ꯐꯩꯌꯦꯡꯒꯤꯗꯨ ꯇꯧꯔꯒ ꯂꯧꯔꯛꯑꯦꯕ
ꯎꯝ
ꯑꯗꯨ ꯀꯥ ꯃ ꯃꯤ ꯑꯅꯤ ꯑꯃꯅꯦ ꯑꯗꯒꯤ ꯃꯉꯣꯟꯗ ꯐꯩꯌꯦꯡꯒꯤꯗꯨꯗ ꯂꯥꯕ ꯑꯝꯇ ꯊꯨꯔꯣꯅ ꯇꯧꯔꯒ ꯑꯣ ꯂꯥꯛꯑꯕ ꯌꯥꯝ ꯎ ꯋꯥ ꯇꯧꯔꯒ ꯆꯥꯇ꯭ꯔꯨꯛ ꯄꯤꯕ ꯑꯃ ꯄꯨꯔ ꯂꯥꯛꯑꯦ ꯃꯆꯥꯥ ꯑꯃ
ꯑꯣ
ꯑꯦꯁ ꯑꯗꯣ ꯑꯗꯩ ꯑꯃꯨꯛ ꯊꯥꯀꯠꯂꯦ ꯑꯗꯩ ꯑꯩꯅ ꯑꯃꯨꯛ ꯊꯥꯛ ꯑꯀꯥꯟꯗ ꯍꯧꯖꯤꯛꯄꯨꯗꯤ ꯆꯥꯒꯣꯛ ꯑꯅꯤꯔꯛ ꯁꯨꯕ ꯌꯥꯎꯔꯦ ꯑꯍꯨꯝꯂꯛ ꯁꯨꯕ ꯌꯥꯎꯔꯦ ꯅꯪ ꯉꯅ ꯀꯨꯂꯨꯝꯗ ꯁꯣꯣ ꯃꯅꯤ ꯉꯨ ꯒꯨꯂꯥꯒꯤ ꯀꯧꯇꯥꯗꯨꯗ ꯑꯩꯅ ꯃꯆꯥꯅꯤ ꯂꯥꯝ ꯐꯪꯅꯕꯅꯦꯅ ꯏꯁꯤꯡ ꯊꯛꯅꯕꯅꯦꯅ ꯊꯥꯕ
ꯎꯝ
ꯑꯗ ꯃꯥꯗꯤ ꯃꯀꯣꯛꯇꯨ ꯌꯡꯁꯤꯜꯂꯂꯝꯖꯥ ꯏꯁꯤꯡ ꯊꯛꯗꯁꯤꯗ
ꯎꯝ
ꯀꯧꯇꯥ ꯒꯨꯂꯥ ꯀꯧꯇꯥꯗꯨꯅ ꯄꯤꯛꯄꯒ ꯑꯗꯨꯒ ꯑꯗꯨꯝ ꯊꯣꯛꯄ ꯉꯝꯗꯅ ꯑꯗꯨꯝ ꯇꯤꯡ ꯂꯩꯔꯝꯃꯦꯗꯅꯥ ꯑꯗꯨꯃ ꯁꯤꯒꯔ꯭ꯦ ꯑꯗꯩ ꯈꯤꯇꯪ ꯆꯥꯎꯈꯠꯂꯛ ꯑꯀꯥꯟꯗ ꯈꯤꯇꯪ ꯆꯥꯎꯔꯝꯃꯒꯗꯤ ꯁꯤꯔꯣꯏꯗꯕ ꯇꯥꯏꯃꯤꯡꯗꯨꯗ ꯂ ꯆꯣꯡꯊꯣꯛꯇꯅꯕꯅꯦꯅ ꯑ ꯉ ꯊꯜꯂ ꯁꯧꯔ ꯁꯣ ꯊꯜꯂꯒ ꯅ ꯅ ꯃꯞ ꯆ ꯅꯁꯤꯒꯦ
ꯑꯩꯁꯨ ꯉꯁꯥꯏ ꯄꯨꯡ ꯀꯩꯅꯣꯗ ꯄꯨꯡ ꯑꯅꯤ ꯂꯣꯏꯔꯒ ꯄꯨꯡ ꯑꯅꯤ ꯃꯈꯥꯏꯗꯗ ꯐꯥꯔꯁ ꯑꯃꯥꯔꯗ ꯑꯃꯨꯛ ꯆꯠꯂꯦ ꯈꯣꯡꯎꯞ ꯂꯩꯕ ꯕꯨꯠ ꯂꯩꯔꯨꯔꯦ
ꯅꯪ ꯀꯌꯥ ꯄꯤꯔꯛꯀꯦ
ꯆꯇꯔꯦ ꯆꯇ꯭ꯔꯦ ꯁꯇꯦ ꯑꯗꯨꯝ ꯐꯤ
ꯑꯣ ꯑꯩꯁꯨ ꯈꯣꯡꯎꯞ ꯑꯝꯇ ꯂꯩꯗ ꯌꯥꯔꯣꯏ ꯁꯦꯒꯥꯏꯔꯦꯅ ꯇꯧꯔꯤꯁꯦ
ꯑꯩꯁꯨ ꯁꯦꯒꯥꯏꯔꯦ ꯑꯩꯗꯤ ꯀꯨꯏꯔꯕꯅꯦꯕ ꯃꯥꯡꯗ ꯐꯦꯕꯋꯥꯔꯤ ꯃꯥꯔꯁꯇꯗ ꯂꯩꯔꯨꯕꯗꯣ ꯆꯍꯤ ꯑꯃ ꯍꯦꯜꯂꯕꯅꯣ
ꯅꯝ ꯍꯥ ꯀꯅꯣꯡꯗꯛ ꯈꯕꯔ ꯖꯦ ꯑꯗꯨꯗ ꯂꯩꯍꯜꯂꯨꯕꯅꯦꯕ ꯃꯥ ꯂꯩ ꯆꯥꯛꯀꯅꯤ ꯑꯗꯨꯗ ꯇꯞꯄꯩꯔ ꯑꯗꯨ ꯆꯠꯄꯤꯕꯩ ꯌꯥꯡꯈꯩ ꯌꯥꯡꯈꯩ ꯍꯥꯄꯣ ꯍꯣꯏ ꯆꯥꯇ꯭ꯔꯦꯠꯅꯦꯅ ꯒ ꯑꯃ ꯑꯩꯁꯨ ꯑꯃ ꯂꯩꯔꯤꯑꯕ ꯑꯗꯨ ꯌꯨ ꯉꯥꯎꯁꯤꯜꯂ ꯂꯥꯛꯑꯒ ꯀꯩꯅꯣꯒꯤ ꯇ꯭ꯔꯧꯃꯥꯒꯤꯗꯨꯒꯤ ꯆꯪꯉꯛꯑꯒ ꯑꯩꯅ ꯑꯩꯅ ꯀꯦꯖ꯭ꯋꯜꯇꯤ ꯇꯥꯕꯔꯣ ꯇ꯭ꯔꯧꯃꯥ ꯆꯪꯉꯛꯑꯦ ꯑꯗꯨꯒ ꯑꯩꯅ ꯀꯦꯖ꯭ꯋꯜꯇꯤ ꯇꯥꯕꯗꯣ ꯎꯔꯦꯗꯅ
ꯎꯝ
ꯑꯁ ꯈꯣꯡꯎꯞꯀꯤꯗꯣ ꯌꯥꯡꯈꯩ ꯌꯥꯝ ꯂꯥꯛꯑꯕꯣ ꯌꯥꯡꯈꯩ ꯑꯃ ꯇꯧꯔ ꯇꯧ ꯍꯥꯏꯁꯦ ꯑꯦ ꯐꯥꯒꯤꯤ ꯇꯧ
ꯎꯝ
ꯑꯗꯨꯑꯣꯏꯁꯨ ꯅꯪ ꯁꯤꯁꯤꯇ ꯑꯗꯨꯝ ꯍꯥꯏ ꯍꯥꯏꯖꯤꯜꯂ ꯑꯗꯨꯝ ꯂꯧꯕ ꯌꯥꯏ ꯀꯩꯅꯣ
ꯌꯥꯏꯗ ꯑꯗꯨꯝ ꯐꯁ ꯑꯥꯎꯔ ꯑꯗꯨꯝ ꯍꯟꯒꯤꯗ ꯑꯗꯨꯝ ꯆꯪꯉꯁꯨ ꯌꯥꯏꯕ ꯑꯩꯒꯤꯗꯤ
ꯍꯟꯈꯤꯕꯁꯨ ꯌꯥꯝ ꯆꯪꯖꯟꯕꯁꯨ ꯅꯠꯇꯦꯕ
ꯂꯝꯦꯟ ꯊꯣꯛꯑꯦ ꯃꯣꯏ ꯀꯥꯇꯤꯟꯗꯩ ꯂꯧꯈ꯭ꯔꯣ ꯂꯧꯧꯕꯅꯦ
ꯍꯣꯏ ꯑꯗꯨꯗꯩ ꯂꯧꯈꯔꯦ
ꯗꯔ꯭ꯦꯁ ꯇꯨꯔꯕꯣ ꯅꯪ
ꯍꯥꯥ
ꯗꯔꯤꯁ
ꯎꯒ꯭ꯔꯦ ꯁꯤꯠꯇꯨ ꯇꯨꯗꯤ ꯇꯨ ꯇꯨ ꯇꯨꯔꯝꯅꯤ ꯑꯗꯨꯝ ꯄꯥꯎꯀꯣ ꯗ꯭ꯔꯦꯁ ꯇꯨꯔ ꯃ ꯑꯗꯨ ꯊꯥ ꯑꯅꯤ ꯍꯦꯜꯂꯕꯅꯤꯅꯦ ꯀꯩꯅꯣꯗꯨꯁꯨ
ꯃꯟ ꯇꯨꯡꯗꯦꯒ ꯇꯉ ꯇꯨꯗꯌꯥꯖꯔꯅꯤ ꯀ ꯍꯦꯌꯥꯅ ꯂꯧꯅꯅꯤꯖꯅ ꯍꯣꯏ ꯒꯦꯅꯔꯦꯜ ꯒꯤ
ꯇ
ꯃꯥꯟꯅꯕꯨ
ꯑ ꯏꯔꯅꯤꯄꯌꯥ ꯑꯥ ꯋꯥꯋꯥꯏ ꯑ ꯃꯤ ꯄꯨꯔꯛꯏ ꯍꯥꯏꯕꯁꯤꯗ
ꯀꯩꯒꯤꯅꯣ ꯍꯥꯏꯁꯦ
ꯀꯩꯅꯗ ꯀꯩꯅꯣ ꯆꯀꯤꯗꯔꯗ ꯃꯣꯀꯦ
ꯒꯥꯔꯤ ꯃꯆꯥ ꯊꯧꯕꯗꯨꯔꯣ
ꯍꯣꯏ ꯑꯅꯤ ꯄꯨꯔꯦ
ꯀꯩꯗꯧꯕꯗꯩ ꯑꫭꯏꯖꯥꯠꯅꫭ‌ ꯑꯗꯨꯅ
ꯑꯃꯁꯤꯅ ꯑꯦ ꯑꯦꯛꯁꯤꯗꯦꯟꯅꯦ ꯑꯃꯁꯤꯅ ꯃꯞ ꯃꯄꯥꯅ ꯀꯩꯅꯣ ꯇꯧꯕ ꯌꯥꯅꯤ ꯎꯝ ꯃꯥꯅ ꯃꯄꯥꯗꯨꯅ ꯀꯩꯅꯣ ꯇꯧꯔꯝꯃꯅꯤ
ꯍꯥꯞꯄ
ꯍꯣꯏ
ꯑꯗꯨꯗꯨꯔꫭ ꯕꫭꯏꯟ ꯑꯩꯒꯤ ꯉꯍꯥꯛ ꯂꯩꯔꯗꯤ ꯌꯥꯟꯊꯣꯛꯈꯤꯅꯤ ꯌꯦꯡꯉꯒꯦ ꯀꯤ ꯅꯨꯡꯉꯥꯏꯅꯤꯂꯁꯤꯦ ꯕꫭꯜ ꯌꯦꯡꯅꯕꯒꯤ
ꯍꯣꯏ
ꯊꯛ ꯆꯤꯟꯅ ꯆꯥꯁꯤꯟꯅꯔꯒ ꯇꯧꯅꯔꯛꯄ ꯃꯌꯥꯝꯗꯨꯅ ꯑꯗꯨꯝ ꯆꯞ ꯆꯥꯗꯣꯏꯅꯦꯕ
ꯍꯣꯏ ꯁꯤ ꯕꯣꯜ ꯌꯦꯡꯉꯣꯏꯗ꯭ꯔꯣ
ꯑꯩ ꯕꯣꯜꯗꯣ ꯌꯦꯡꯗꯔꯤꯌꯦ ꯅꯦꯠꯇꯣ ꯀꯃꯥꯟ ꯀꯃꯥꯟ ꯇꯧꯒꯤꯕꯅꯤꯅ
ꯑꯦ ꯑꯩꯖꯨ ꯐꯣꯔ ꯖꯤꯅꯦ ꯑꯗꯨꯝ ꯌꯦꯡꯉꯤꯅꯦ
ꯆꯥꯗ꯭ꯔꯣ
ꯅꯦꯠꯄꯨꯗꯤ ꯆꯥꯏ ꯉꯁꯥꯏ ꯑꯌꯨꯛ ꯀꯩꯅꯣ ꯌꯦꯡꯕꯗꯣ ꯃꯩ ꯅꯥꯏꯟꯇꯤ ꯄꯥꯔꯁꯦꯟꯕꯨꯗꯤ ꯌꯧꯔꯦꯗ ꯑꯩꯗꯤ ꯁꯤꯝ ꯑꯅꯤꯅꯦꯕ
ꯑꯣ
ꯌꯦꯡ ꯌꯦꯡꯉꯒꯦ
ꯀꯥꯍꯦꯟꯅꯖꯨ ꯏꯝꯄꯔꯦꯁ ꯂꯩꯇꯕꯗꯨꯗ ꯍꯟꯗꯛꯀꯤ ꯕꫭꯜ ꯑꯝꯇ ꯌꯦꯡꯗꯔꯤ ꯑꯩꯗꯤ ꯃꯤꯅꯒ ꯊꯥꯔ ꯃꯇꯦꯛ ꯑꯃ ꯈꯤꯇꯪꯒ ꯌꯦꯡꯕ ꯊꯑꫭꯏꯅ ꯌꯦꯡꯕ ꯑꯃꯇ ꯌꯥꯎꯗꯦ ꯑꯃꯨꯛꯇꯪ ꯆꯥꯕꯗꯒꯨꯝꯕ ꯑꯩꯈꯣꯏ ꯆꯠꯃꯤꯟꯅꯕ ꯉꯥꯏꯍꯥꯛꯀ ꯊꯥꯔ ꯌꯦꯡꯉꯣ ꯑꯗꯨꯃꯥꯏ ꯌꯦꯡꯉꯣ
ꯎꯝ ꯉꯁꯥꯏ ꯑꯌꯨꯛ ꯑꯩꯈꯣꯏ ꯍꯦꯛ ꯊꯣꯛꯄꯒ ꯂꯥꯛ ꯌꯦꯡꯕꯗꯨ ꯄꯨꯡ ꯄꯨꯡꯈꯥꯏ ꯄꯨꯡꯈꯥꯏꯃꯨꯛꯀꯤꯗꯤ ꯌꯦꯟꯁꯤ ꯆꯥꯡꯗ ꯌꯦꯡꯉꯝꯃꯅꯤ ꯑꯗꯨꯅꯦ ꯊꯔꯤꯗ ꯌꯥꯝ ꯆꯥꯏꯌꯦꯕ
ꯀꯅꯥ ꯀꯅꯥꯅꫭ ꯑꯥꯔꯖꯦꯟꯇꯤꯅꯥꯅꯦ
ꯑꯥꯔꯖꯦꯟꯇꯤꯅꯥꯒ ꯀꯩꯅꯣꯒ